ꯀꯩꯅꯣ
ꯁꯨꯝ ꯄꯣꯊꯥꯔꯝꯃꯤꯑꯦ ꯐꯃꯨꯡꯗ ꯍꯤꯞꯄꯣ ꯍꯤꯞꯄꯥꯁꯨ ꯗꯨꯅ ꯐꯣꯟ ꯌꯦꯡ ꯌꯦꯡꯉ ꯈꯣꯠꯂꯒ ꯁꯨꯝ ꯂꯩꯔꯝꯕꯅꯤꯗ ꯅꯪꯗꯤ ꯀꯩꯗꯧꯔꯝꯃꯤꯅꯣ
ꯍꯣꯏ ꯍꯣꯏ ꯆꯪꯉꯣ ꯆꯪꯉꯣ ꯑꯗꯨꯗ
ꯍꯥ
ꯇꯥꯕ꯭ꯔꯣ
ꯇꯥꯢꯌꯦ ꯇꯥꯢꯌꯦ
ꯀꯔꯤ ꯀꯔꯤ ꯊꯕꯛ ꯍꯣꯠꯅꯔꯒ ꯂꯩꯔꯒꯦ ꯍꯧꯖꯤꯛꯀꯥꯟꯗꯤ
ꯍꯧꯖꯤꯛꯀꯥꯟꯁꯦ ꯑꯩ ꯑꯉꯥꯡ ꯁꯦꯟꯅꯕ ꯑꯗꯒꯤ ꯆꯥꯛ ꯊꯣꯡꯕ ꯇꯧꯋꯦ ꯅꯨꯡꯁꯥꯒ ꯁꯥꯕꯅꯦ ꯑꯗꯨ ꯄꯣꯊꯥ ꯄꯣꯊꯥꯐꯝꯁꯨ ꯈꯪꯗꯦ ꯑꯉꯥꯡ ꯃꯌꯥꯝꯒ ꯂꯩꯔꯤ ꯁꯨꯝ
ꯑꯣ ꯑꯉꯥꯡ ꯂꯩꯔꯕ ꯃꯥꯜꯂꯦ ꯅꯪꯁꯦ
ꯍꯣꯏ ꯑꯉꯥꯡ ꯂꯩꯔꯦ ꯑꯩꯒꯤ ꯏꯆꯥ ꯂꯩꯌꯦ
ꯌꯨꯝ ꯌꯨꯝ ꯉꯥꯟꯅ ꯄꯥꯟꯊꯣꯛꯄꯒꯤꯔꯣ ꯅꯪꯒꯤꯁꯦ
ꯑ ꯍꯣꯏ ꯑꯩꯁꯦ ꯌꯨꯝ ꯑꯥ ꯌꯨꯝꯗꯣ ꯈꯔ ꯉꯟꯅ ꯄꯥꯜꯂꯦ
ꯌꯥꯝ ꯅꯨꯡꯉꯥꯏꯀꯣ ꯃꯤꯃꯆꯥꯗꯤ
ꯎꯝ ꯅꯪ ꯅꯪꯗꯤ ꯌꯨꯝ ꯄꯥꯟꯗ꯭ꯔꯤꯕꯣ
ꯄꯥꯟꯗ꯭ꯔꯤꯗ ꯈꯔ ꯉꯜꯂꯤꯅ ꯂꯩꯔꯤꯅꯦ ꯍꯧꯖꯤꯛꯀꯥꯟꯗꯤ
ꯑꯣ ꯑꯗꯨꯗꯤ ꯅꯪꯗꯤ ꯀꯔꯝꯕ ꯃꯇꯝꯗ ꯌꯨꯝ ꯄꯥꯟꯒꯦ ꯍꯥꯏꯅ ꯈꯜꯂꯤꯒꯦ
ꯑꯩꯗꯤ ꯀꯨꯏꯗ꯭ꯔꯦ ꯆꯍꯤ ꯑꯍꯨꯝ ꯃꯊꯪꯗꯤ ꯑꯩ ꯌꯨꯝ ꯄꯥꯜꯂꯒꯦ
ꯍꯧꯖꯤꯛꯇꯤ ꯈꯔ ꯉꯜꯂꯤꯑꯕ
ꯍꯣꯏ
ꯑꯦ
ꯍꯧꯖꯤꯛ ꯀꯥꯟꯗꯤ ꯈꯔ ꯉꯦꯜꯂꯦ ꯈꯜꯂꯤꯅꯤ
ꯍꯣꯏ ꯏꯃꯥꯟꯅꯕꯤꯒꯤ ꯏꯁꯤꯡ ꯑꯃ ꯊꯛꯀꯦ ꯇꯧꯕ ꯑꯗꯨ ꯕꯣꯇꯜꯗ ꯕꯣꯇꯜꯗ ꯑꯃꯣꯠꯄ ꯌꯥꯎꯔꯝꯃꯦ
ꯊꯛꯀꯅꯨ ꯗꯨꯑꯣꯏꯔꯗꯤ
ꯍꯣꯏ ꯐꯠꯇꯕ ꯏꯁꯤꯡ ꯃꯥꯜꯂꯦ
ꯐꯠꯇꯕ ꯏꯁꯤ ꯃꯥꯜꯂꯦ ꯑꯗꯨ ꯑꯣꯏꯗꯤ
ꯎꯝ ꯐꯠꯇꯕ ꯏꯁꯤꯡ ꯑꯗꯨꯗꯨꯒꯤ
ꯍꯣꯏ
ꯑꯗꯨꯒ ꯏꯃꯥꯟꯅꯕꯤꯗꯣ ꯑꯃꯨꯜ ꯀꯨꯜ ꯑꯃꯁꯨ ꯄꯨꯔꯛꯑꯝꯃꯦ ꯑꯩꯅ ꯊꯛꯇꯣꯛꯄꯤꯔꯒꯦ ꯁꯤꯗꯤ
ꯃꯥꯒꯤꯁꯤ ꯌꯥꯝꯅ ꯏꯪꯉꯒ ꯍꯥꯎꯒꯗꯧꯕ ꯃꯑꯣꯡꯅꯦ ꯅꯪꯁꯨ ꯊꯛꯅꯤꯡꯉꯗꯤ ꯊꯛꯄ ꯌꯥꯏꯀꯣ
ꯍꯣ ꯍꯣꯏ
ꯑꯩꯅ ꯄꯤꯊꯛꯄꯤꯒꯅꯤꯀꯣ ꯊꯅꯤꯡꯕ꯭ꯔꯣ ꯍꯥꯏꯔꯛꯑꯣ ꯁꯦꯡꯅ
ꯊꯛꯅꯤꯡꯉꯗꯤ ꯍꯥꯏꯔꯛꯀꯦ
ꯍꯧꯖꯤꯛꯇꯤ ꯊꯛꯅꯤꯡꯗꯕ꯭ꯔꯣ ꯍꯣꯏ ꯍꯣꯏ ꯍꯥꯏꯌꯣ ꯍꯥꯏꯌꯣ ꯑꯩ ꯉꯍꯥꯥꯛ ꯂꯩꯔꯒ ꯏꯁꯤꯡ ꯄꯨꯔꯛꯀꯦ
ꯎꯝ ꯎꯝ ꯍꯥꯏꯔꯛꯀꯦ ꯍꯥꯏꯔꯛꯀꯦ ꯅꯪꯉꯣꯟꯗ
ꯍꯥ ꯅꯨꯡꯁꯥꯁꯨ ꯌꯥꯝ ꯁꯥꯏ ꯍꯧꯖꯤꯛ ꯀꯥꯟ ꯅꯪꯗꯤ ꯍꯧꯖꯤꯛ ꯀꯗꯧꯔꯤꯅꯣ
ꯑꯩ ꯍꯧꯖꯤꯛꯁꯦ ꯑꯥ ꯏꯃꯥꯟꯅꯕꯤꯅ ꯁꯪꯒꯣꯝ ꯑꯃ ꯂꯩꯔꯛꯄ ꯑꯗꯨ ꯊꯛꯀꯦꯅ ꯇꯧꯕ
ꯅꯡꯁꯨ ꯑꯆꯥꯄꯣꯠꯇꯤ ꯆꯥꯒꯟꯕ ꯃꯥꯜꯂꯦꯍꯦ ꯅꯣꯏꯌꯦ ꯅꯣꯏꯌꯦ ꯍꯥꯏꯌꯦꯒ
ꯎꯝ ꯑꯩꯗꯤ ꯍꯧꯖꯤꯛꯇꯤ ꯆꯥꯃꯟꯕ ꯍꯦꯃꯟꯕꯒꯤꯅꯦ ꯑꯗꯨꯝ ꯆꯥꯅꯤꯡꯉꯒ ꯂꯩꯕ ꯂꯦꯞꯄ ꯃꯇꯝꯗ ꯄꯨꯛ ꯌꯥꯝꯅ ꯅꯨꯡꯉꯥꯏꯇꯕ
ꯑꯣ ꯃꯗꯨꯒꯤ ꯑꯣꯏꯔꯝꯅꯤ ꯅꯪꯖꯦ
ꯎꯝ ꯑꯩꯒꯤ ꯅꯨꯄꯥꯅꯖꯨ ꯑꯩꯒꯤ ꯁꯛꯁꯦ ꯌꯦꯡꯅꯤꯡꯗ꯭ꯔꯦ ꯍꯥꯏꯌꯦ
ꯅꯃꯥꯏꯗꯣ ꯁꯨꯝ ꯁꯨꯝ ꯄꯥꯛꯊꯣꯔꯛꯑꯦ ꯅꯁꯛꯀꯗꯣ ꯁꯨꯝ ꯊꯤꯖꯤꯜꯂꯛꯑꯦ ꯍꯥꯏꯔꯛꯑꯦ ꯑꯩꯉꯣꯟꯗ
ꯍꯦꯟꯅ ꯌꯦꯡꯅꯤꯡ ꯉꯥꯛꯇꯣꯏꯅꯦ ꯀꯩꯅꯣ
ꯑꯗꯣ ꯑꯩꯅ ꯍꯥꯏꯕꯅꯦ ꯅꯪ ꯑꯩ ꯅꯠꯇꯕ ꯑꯇꯣꯞꯄ ꯌꯦꯡꯕ ꯌꯔꯣꯏ ꯑꯩ ꯈꯤꯇꯪ ꯌꯦꯡꯉꯣ ꯌꯦꯡꯉꯣꯅ ꯍꯥ ꯑꯗꯣ ꯃ ꯃꯗꯣ ꯍꯣꯏ ꯌꯦꯡꯒꯦ ꯌꯦꯡꯒꯦ ꯍꯥꯏ ꯑꯩꯗꯤ ꯏꯆꯥꯁꯨ ꯂꯩꯔꯕꯅꯤꯅ ꯃꯥ ꯈꯔ ꯄꯥꯝꯕ ꯋꯥꯠꯂꯦꯕ ꯑꯩꯖꯦ ꯍꯧꯖꯤꯛꯇꯤ
ꯍꯣꯏ ꯀꯥꯏꯗꯦ ꯀꯥꯏꯗꯦ
ꯀꯔꯤ ꯏꯆꯥ ꯂꯩꯔꯒ ꯑꯩꯕꯨ ꯄꯥꯝꯕ ꯋꯥꯏ ꯍꯥꯏꯔ ꯀꯥꯏꯗꯦ ꯍꯥꯏꯌꯦ ꯍꯦꯟꯃꯟꯗ꯭ꯔꯣ ꯋꯥ ꯑꯃ ꯍꯥꯡꯕꯗ ꯍꯦꯟꯒꯅꯨꯍꯦ ꯅꯨꯡꯉꯥꯏꯇꯦ ꯇꯕ
ꯅꯆꯥ ꯂꯩꯗ ꯅꯪ
ꯑꯁ ꯀꯗꯥꯏꯗꯩꯅꯣꯍꯦ ꯏꯋꯥ ꯂꯩ ꯂꯩꯇ꯭ꯔꯗꯤ ꯀꯅꯥꯅ ꯄꯩꯁꯥ ꯄꯨꯁꯤꯜꯂꯛꯀꯅꯤ ꯀꯅꯥꯅ ꯑꯩꯉꯣꯟꯗ ꯎꯝ ꯐꯖꯕ ꯗ꯭ꯔꯦꯁ ꯊꯣꯟꯕꯤꯅꯤ ꯏꯆꯥꯅꯗꯤ ꯊꯣꯟꯕꯤꯔꯣꯏ ꯏꯆꯥꯗꯤ ꯂꯧꯒꯦ ꯂꯧꯒꯦ ꯒꯦ ꯉꯥꯇꯅꯤ ꯑꯗꯨ ꯇꯧꯕꯤꯌꯨ ꯑꯗꯨ ꯂꯩꯕꯤꯌꯣꯒꯨꯝꯕ ꯉꯥꯛ ꯈꯛꯇꯅꯦꯕ ꯑꯗꯨꯗꯨꯅ ꯍꯣꯏ ꯅꯨꯄꯥꯏ ꯒꯤ ꯔꯣꯜꯗꯣ ꯅꯨꯄꯥꯒꯤ ꯊꯧꯗꯥꯡꯁꯦ ꯌꯥꯝ ꯌꯥꯝꯃꯦ ꯑꯗꯨꯅ ꯅꯦ ꯑꯩꯅꯁꯨ ꯃꯥꯕꯨ ꯑꯦ ꯊꯗꯣꯛꯅꯤꯡꯗ꯭ꯔꯤꯁꯦ
ꯃꯤꯅꯦ
ꯎꯝ ꯑꯩꯒꯤ ꯃꯅꯥꯛꯇ ꯌꯥꯝꯅ ꯂꯩꯍꯟꯅꯤꯡꯕꯒꯤ ꯅꯠꯇꯕꯀꯣ
ꯎꯝ
ꯑꯥ ꯑꯩꯒꯤ ꯄꯣꯠ ꯂꯩꯕ ꯈꯣꯠꯄ ꯑꯗꯨꯒꯨꯝꯕ ꯑꯩꯗꯤ ꯄꯩꯁꯥ ꯊꯣꯛꯇꯕꯅꯤꯅ ꯃꯉꯣꯟꯗ ꯂꯣꯏꯅ ꯗꯤꯄꯦꯟ ꯇꯧꯔꯦ ꯗꯅ ꯃꯥꯏ ꯃꯇꯦꯡ ꯌꯥꯎꯗ꯭ꯔꯗꯤ ꯌꯗꯦꯕ
ꯍꯣꯏ ꯍꯣꯏ ꯃꯥꯅꯦ ꯃꯥꯅꯦ ꯃꯒꯤ ꯃꯇꯩ ꯅꯤꯗꯁꯨ ꯌꯥꯗ꯭ꯔꯕꯅꯤ
ꯑꯗꯨꯗꯨꯒꯤ ꯑꯩꯁꯦ ꯃꯊꯥ ꯁꯥꯢ ꯊꯤꯔꯦ ꯍꯥꯏꯔꯛꯄꯗꯨꯗ ꯑꯩꯁꯦ ꯄꯥꯈꯠꯂꯦ
ꯃꯥ ꯑꯇꯣꯞꯄ ꯑꯃꯨꯛ ꯌꯦꯡꯈꯤꯗ꯭ꯔꯥ ꯍꯥꯏꯕꯒꯤ
ꯍꯣꯏ
ꯑꯩꯒꯤ ꯅꯨꯄꯥꯅ ꯑꯩꯕꯨ ꯊꯤ ꯍꯥꯏꯕꯁꯦ ꯑꯩ ꯅꯨꯡꯉꯥꯏꯇꯦꯕ ꯃꯤꯅ ꯊꯤ ꯍꯥꯏꯕꯗꯤ ꯑꯩ ꯀꯩꯁꯨ ꯈꯟꯗꯦꯕ
ꯍꯣꯏ
ꯍꯥꯏꯗꯤ ꯃꯤ ꯑꯇꯣꯞꯄꯅ ꯊꯤ ꯍꯥꯏꯕꯗꯤꯀꯣ ꯀꯩꯁꯨ ꯀꯥꯏꯗꯦ ꯃꯣꯏꯒꯤ ꯃꯃꯤꯠꯇ ꯊꯤꯕꯗꯤ ꯑꯩꯒꯤ ꯅꯨꯄꯥꯒꯤ ꯃꯃꯤꯠꯇ ꯐꯖꯔꯒ ꯌꯥꯏ ꯈꯜꯂꯦꯕ
ꯍ ꯍꯣꯏ
ꯑꯩ ꯅꯨꯄꯥꯒꯤ ꯃꯤꯠꯇ ꯊꯤꯔꯗꯤ ꯍꯦꯟꯃꯟꯗ꯭ꯔꯣ
ꯍꯣꯏ ꯍꯣꯏ ꯅꯪꯒꯤ ꯅꯨꯄꯥꯉꯣꯟꯗ ꯅꯪ ꯐꯖꯔꯗꯤ ꯌꯥꯔꯦ
ꯍꯣꯏ ꯃꯥꯏ ꯃꯃꯤꯠꯇꯗꯤ ꯑꯩ ꯐꯖꯍꯟꯅꯤꯡꯕ ꯑꯩꯗꯣ
ꯎꯝ
ꯃꯤꯒꯤ ꯅꯨꯄꯤꯅ ꯍꯦꯜꯂꯦ ꯀꯥꯏꯅ ꯍꯥꯏꯔꯗꯤ ꯏꯀꯥꯏꯖꯩꯌꯦ
ꯍꯣꯢ ꯍꯣꯏ ꯑꯃꯗꯁꯨ ꯆꯨꯝꯃꯤ
ꯑꯗꯨꯒꯤꯅꯦ ꯑꯩꯅ ꯀꯦꯅꯤꯡꯉꯤꯁꯦ
ꯎꯝ ꯀꯦ ꯑꯣ ꯀꯦ ꯀꯦꯒꯗꯧꯕꯅꯤ ꯃꯇꯝ ꯂꯩꯔꯕ ꯃꯇꯝꯗ
ꯍꯧꯖꯤꯛ ꯃꯇꯝ ꯀꯦꯍꯧꯒꯗꯧꯅꯦ ꯏꯆꯥꯅ ꯆꯥꯎꯗ꯭ꯔꯤꯀꯥꯟꯗ ꯍꯥꯏꯕ ꯇꯥꯔꯦ ꯏꯌꯦ ꯏꯆꯥ ꯅꯨꯄꯥ ꯑꯃꯒ ꯅꯨꯄꯤ ꯑꯃꯒ ꯂꯩꯌꯦ ꯃꯁꯤ ꯌꯥꯝ ꯐꯖꯩꯌꯦ ꯎꯝ ꯐꯖꯩ ꯐꯖꯩ ꯑꯩ
ꯅꯪ ꯃꯟꯕꯒꯤꯅꯦ ꯐꯖꯕꯗꯣ ꯐꯖꯥꯒꯦꯗꯧꯕꯁꯦ ꯅꯪ ꯅꯣꯡꯃꯗꯤ ꯄꯨꯔꯛꯑꯣꯗꯅ
ꯎꯝ ꯍꯣꯏ ꯑꯩ ꯅꯣꯡꯃꯗꯤ ꯄꯨꯔꯛꯑꯒꯦ ꯆꯤꯟꯗꯤ ꯆꯤꯟꯗꯤ ꯃꯄꯥ ꯃꯥꯜꯂꯦ
ꯑꯗꯨꯒ ꯃꯤꯠꯇꯤ ꯑꯩꯅꯦ ꯀꯨꯆꯨꯖꯨ ꯑꯩ ꯅꯦ ꯑꯗꯨꯒ ꯍꯥꯏ ꯍꯥꯢ ꯍꯥꯢꯠꯇꯤ ꯃꯄꯥꯅꯦ
ꯅꯪꯒꯤ ꯅꯪꯒꯤꯁꯦ ꯐꯖꯅ ꯗꯤꯁꯇꯔꯤꯕꯤꯌꯨꯠ ꯇꯧꯕ ꯃꯥꯜꯂꯦꯗ
ꯑꯩꯅ ꯑꯊꯤꯕꯈꯩ ꯐꯥꯖꯤꯜꯂꯒ ꯐꯖꯕꯈꯩ ꯊꯥꯗꯣꯛꯈꯤꯕ ꯑꯉꯥꯡꯅꯤ
ꯑꯣ ꯌꯥꯝ ꯐꯔꯦ ꯅꯪꯁꯦ
ꯑꯩꯅ ꯌꯥꯝ ꯋꯥꯅ ꯄꯣꯛꯏꯅꯦ ꯄ꯭ꯔꯣꯁꯦꯁꯤꯡ ꯌꯥꯝ ꯀꯨꯏꯅ ꯇꯧꯋꯦ ꯑꯩ ꯑꯗꯨ ꯃꯌꯥꯝꯗꯣ ꯈꯥꯡꯉ ꯈꯥꯡꯉꯒ ꯄꯣꯛꯂꯛꯏꯅꯦ
ꯍꯣꯏ ꯅꯪ ꯐꯖꯅ ꯁꯦꯝꯕ ꯃꯥꯜꯂꯦ ꯃꯗꯨꯁꯤꯡꯗꯣ
ꯎꯝ ꯑꯩ ꯐꯖꯅ ꯃꯣꯏꯕꯨ ꯐꯖꯅ ꯇꯧꯕꯤꯔꯒ ꯁꯦꯝꯕꯤꯔꯒ ꯄꯣꯛꯑꯦ ꯑꯗꯨꯗꯨꯒꯤ ꯃꯣꯏꯁꯨ ꯃꯁꯛ ꯌꯥꯝ ꯐꯖꯩ ꯍꯧꯖꯤꯛꯇꯤ ꯏꯁ ꯃꯤ ꯃꯤ ꯃꯤꯅ ꯍꯖꯤꯛꯇꯒꯤ ꯍꯧꯔꯦ ꯑꯩꯒꯤ ꯏꯆꯥꯅꯨꯄꯤꯗꯣ ꯃꯤꯅ ꯃꯃꯧ ꯑꯣꯏꯖꯔꯒꯦ ꯃꯃꯧ ꯑꯣꯏꯖꯔꯒꯦ ꯍꯥꯏꯕ ꯍꯧꯔꯛꯑꯦ
ꯌꯥꯝ ꯄꯥꯝꯖꯩꯀꯣ ꯃꯤꯗꯤ
ꯎꯝ ꯑꯗꯨꯗꯨꯒꯤ ꯑꯩꯖꯨ ꯃꯥꯒꯤ ꯑꯗꯨꯃꯥꯏꯅ ꯃꯤꯅ ꯍꯥꯏꯔꯛꯄ ꯃꯇꯝꯗ ꯍꯣꯏ ꯑꯉꯥꯡ ꯑꯣꯏꯔꯤꯕꯒꯤ ꯀꯩꯁꯨꯝꯗꯤ ꯍꯥꯏ ꯍꯥꯢꯗꯦ ꯑꯗꯨꯕꯨ ꯊꯃꯣꯏꯗꯗꯤ ꯅꯣꯛꯑꯦ
ꯌꯥꯝ ꯐꯔꯝꯖꯥꯠꯅꯤꯍꯦ
ꯍꯥꯏꯕꯁꯨ ꯈꯨꯏꯟ ꯑꯃ ꯑꯩꯅ ꯊꯕꯛ ꯆꯠꯂꯗꯤ ꯍꯜꯂꯛꯄꯗꯅ ꯋꯥꯏ ꯁꯤꯠꯀꯅꯤ ꯋꯥꯏ ꯇꯩꯔꯝꯒꯅꯤ ꯆꯥꯛ ꯊꯣꯡꯗꯣꯛꯑꯝꯒꯅꯤ ꯏꯆꯥꯅꯨꯨꯄꯥꯅ ꯑꯗꯨꯒ ꯂꯥꯏꯔꯤꯛ ꯑꯃꯨꯛ ꯄꯥꯔꯝꯒꯅꯤ ꯏꯆꯥꯅꯨꯨꯄꯥꯗꯤ ꯈꯔ ꯑꯉꯥꯡꯅꯦ ꯏꯆꯥꯅꯨꯄꯤꯅ ꯑꯍꯟꯅꯦ
ꯎꯝ
ꯏꯆꯥ ꯅꯨꯄꯥꯗꯤꯀꯣ ꯀꯩꯅꯣ
ꯍꯣꯏ
ꯈꯔ ꯑꯉꯥꯡ ꯑꯣꯏꯕꯒꯤ ꯃꯆꯦꯅ ꯁꯦꯟꯅꯕꯤꯗꯣꯏꯅꯤ ꯑꯗꯨꯁꯨ ꯃꯥ ꯊꯕꯛ ꯏꯪꯒꯥꯡ ꯂꯣꯏꯔꯒ ꯑꯕꯨꯡꯉꯣ ꯑꯃꯨꯛ ꯁꯦꯟꯅꯗꯣꯏꯅꯦ ꯑꯁ ꯅꯨꯡꯁꯤꯕꯅ ꯑꯩ ꯃꯥꯒꯤ ꯃꯇꯧꯁꯤꯡꯁꯦ ꯎꯕꯗ
ꯏꯁ ꯅꯨꯡꯁꯤꯔꯗꯤ ꯌꯥꯝ ꯐꯩꯍꯦ ꯌꯥꯝꯅ ꯅꯨꯡꯁꯤꯒꯦ ꯇꯧꯕꯅꯤ ꯅꯆꯥ ꯁꯤꯛꯄꯗꯤ
ꯎꯝ ꯃꯣꯏ ꯃꯣꯏꯒꯤ ꯃꯣꯏꯒꯤ ꯂꯤꯂꯥ ꯌꯦꯡꯉꯒ ꯂꯩꯔꯤꯅꯦ ꯑꯩꯅ ꯍꯤꯡꯉꯤꯁꯦ ꯃꯣꯏꯒꯤ ꯀꯨꯝꯍꯩ ꯌꯦꯡꯉꯒ
ꯎꯝ ꯌꯥꯝ ꯂꯨꯅ ꯇꯧꯒꯦ ꯅꯆꯥꯁꯤꯡꯕꯨ ꯐꯖꯅ ꯌꫭꯛꯑꯣ ꯃꯣꯏ ꯂꯥꯏꯔꯤꯛ ꯍꯩꯕ ꯑꯆꯧ ꯑꯁꯥꯡ ꯇꯧꯊꫭꯛꯅꯤꯡꯉꯥꯢ
ꯍꯣꯏ ꯑꯩ ꯂꯧꯗꯅ ꯂꯥꯏꯔꯤꯛꯇꯤ ꯌꯥꯝ ꯍꯩꯌꯦ ꯑꯩꯁꯨ ꯊꯥꯏꯅꯗꯤ ꯂꯥꯏꯔꯤꯛ ꯌꯥꯝ ꯍꯩꯕꯅꯦ ꯊꯥꯖꯗꯕ꯭ꯔꯣ ꯅꯪꯅ ꯅꯣꯛ ꯢꯗꯨꯕꯣ
ꯑꯩ ꯊꯥꯖꯩ ꯅꯪꯅ ꯍꯩꯔꯗꯤ ꯀꯅꯥꯅ ꯍꯩꯗꯣꯏꯅꯣ
ꯍꯣꯏ ꯑꯩꯁꯨ ꯂꯥꯏꯔꯤꯛ ꯂꯥꯏꯔꯤꯛꯁꯦ ꯑꯩꯁꯨ ꯊꯥꯏꯅꯗꯤ ꯂꯥꯏꯔꯤꯛ ꯑꯗꯨꯝ ꯄꯥꯕ ꯂꯥꯏꯔꯤꯛ ꯄꯥꯕ ꯑ ꯑꯗꯨꯗꯨꯒꯤ ꯑꯣꯖꯥꯅꯁꯨ ꯌꯥꯔꯦ ꯄꯣꯊꯥꯔꯣ ꯍꯥꯏꯔꯦ ꯑꯍꯤꯡꯗꯣ ꯅꯥꯔꯛꯑꯅꯤ ꯑꯦꯛꯖꯥꯝ ꯃꯌꯥꯗ ꯑꯩꯗꯣ ꯇꯨꯝꯗꯗꯅ ꯂꯥꯏꯔꯤꯛ ꯄꯥꯕꯒꯤ ꯑꯗꯣ ꯑꯩꯅ ꯇꯜꯂꯦ ꯑꯩ ꯂꯥꯏꯔꯤꯛꯁꯤ ꯄꯥ ꯐꯥꯕ ꯂꯣꯏꯔꯒ ꯄꯣꯊꯥꯔꯒꯦ ꯍꯥꯏꯕ ꯑꯈꯣꯏ ꯑꯣꯖꯥꯅꯒ ꯑꯩꯗꯣ ꯉꯛ ꯑꯦ ꯑꯗꯨꯗꯨꯒꯤ ꯑꯗꯨ ꯂꯧꯋꯦ ꯑꯗꯣ ꯑꯩꯒꯤ ꯏꯆꯥꯅꯨꯄꯤꯁꯨ ꯂꯥꯏꯔꯤꯛ ꯑꯗꯨꯝ ꯄꯥꯔꯒ ꯂꯩ ꯄꯥꯔꯒ ꯂꯩ
ꯌꯥꯝ ꯐꯩꯀꯣ ꯃꯤ ꯃꯆꯥꯥꯁꯤꯡꯗꯤ
ꯑꯁ ꯃꯥ ꯎꯕꯗ ꯑꯩꯒꯤ ꯑꯩꯅ ꯄꯤꯛꯏꯉꯩꯗꯣ ꯅꯤꯡꯁꯤꯡꯉꯛꯑꯦ
ꯍꫭꯏ
ꯑꯗꯨꯗꯨꯒꯤ ꯑꯩꯁꯦ ꯃꯥ ꯌꯦꯡꯉ ꯌꯦꯡꯉꯒ ꯅꯣꯛꯆꯔꯤꯅꯤ
ꯎꯝ ꯄꯥꯝꯖꯕ ꯃꯇꯝꯅꯤ ꯍꯣꯏꯔꯥꯡꯅꯤꯁꯤ
ꯎꯝ ꯅꯪꯗꯤ ꯂꯩꯁꯥꯕꯤꯅꯤꯅ ꯑꯗꯨꯒꯨꯝꯕꯒꯤꯗꯤ ꯈꯪꯈꯤꯔꯣꯏ ꯍꯌꯦꯡꯋꯥꯏ ꯈꯪꯉꯛꯀꯅꯤ
ꯃꯗꯨ ꯒꯨꯝꯕꯗꯤ ꯈꯪꯂꯛꯇꯦ ꯑꯈꯣꯏꯁꯦ
ꯎꯝ ꯍꯌꯦꯡꯋꯥꯏꯀꯣ ꯈꯔ ꯂꯩꯔꯒ ꯈꯪꯒꯅꯤ
ꯐꯪꯉꯕ ꯃꯇꯝꯗ ꯍꯥꯏꯕꯤꯔꯑꯒꯦꯅꯦ
ꯍꯣꯏ ꯍꯣꯏ ꯅꯪꯒꯤ ꯅꯆꯥ ꯐꯪꯕ ꯀꯥꯟꯗ ꯍꯥꯏꯔ
ꯍꯣꯏ ꯐꯖꯕ ꯄꯣꯛꯄ ꯑꯣꯏꯔꯒꯦ ꯍ
ꯑꯣꯏꯔꯁꯅꫭ ꯑꯣꯏꯔꯁꯅꫭ ꯏꯁꯣꯔꯅ ꯅꯪꯒꯤ ꯅꯆꯥ ꯃꯁꯛ ꯐꯖꯕ ꯄꯤꯕ ꯑꯣꯏꯁꯅꯨꯀꯣ
ꯑ ꯍꯣꯏ ꯑꯣꯏꯖꯔꯤꯒꯦ ꯑꯣꯏꯖꯔꯒꯦ
ꯑꯩꯒꯤ ꯃꯆꯥꯒꯨꯝꯅ ꯐꯖꯧ
ꯍꯣꯏ ꯍꯣꯏ ꯅꯪ ꯅꯆꯥꯒꯨꯝꯅ ꯐꯖꯕ ꯑꯣꯏꯔꯒꯦ
ꯍꯦ
ꯅꯪꯗꯤ ꯍꯧꯖꯤꯛ ꯀꯩꯀꯩ ꯊꯕꯛ ꯇꯧꯔꯒ ꯂꯩꯔꯤ
ꯑꯩꯖꯦ ꯍꯧꯖꯤꯛꯁꯦ ꯎꯝ ꯑꯩꯁꯦ ꯐꯣꯟ ꯌꯦꯡꯉꯒ ꯂꯩꯔꯝꯕꯅꯦ ꯏꯃꯨꯡꯒꯤ ꯊꯕꯛ ꯏꯪꯈꯥꯡ ꯂꯣꯏꯁꯤꯜꯂꯝꯕ
ꯑꯥ
ꯊꯕꯛ ꯏꯟꯈꯥꯡ ꯂꯣꯏꯁꯟꯕ ꯂꯣꯏꯔꯦ ꯑꯗꯨ ꯂꯣꯏꯔꯒ ꯑꯩꯁꯦ ꯐꯣꯟ ꯌꯦꯡꯉꯒ ꯉꯥꯏꯍꯥꯛ ꯄꯣꯊꯥꯒꯦꯅ ꯉꯁꯥꯏ ꯗꯒꯤ ꯑꯩꯁꯦ ꯏꯆꯥꯅꯨꯄꯤꯅ ꯋꯥꯏ ꯇꯩꯕ ꯈꯣꯠꯄ ꯀꯣꯜ ꯂꯤꯛ ꯐꯦꯡꯕ ꯃꯌꯥꯝ ꯇꯧꯋꯦ ꯑꯗꯨꯗꯨꯒꯤ ꯑꯩꯅ ꯂꯥꯏ ꯀꯣꯟ ꯑꯃꯨꯛ ꯐꯦꯡ ꯗꯣꯛꯄꯤꯔꯒ ꯂꯥꯏꯟꯗꯧ ꯀꯩꯀꯥꯗꯣ ꯑꯃꯨꯛ ꯋꯥꯏ ꯇꯩꯊꯣꯛꯄꯤꯔꯝꯕ ꯃꯥꯅ ꯑꯥ ꯀꯩꯅꯣ ꯑꯁꯣꯝ ꯅꯥꯀꯟꯗ ꯇꯩꯔꯤꯀꯥꯟꯗ
ꯑꯣ
ꯁꯨꯝ ꯑꯗꯣ ꯑꯩꯅ ꯁꯨꯃꯥꯡ ꯂꯥꯏꯟꯙꯧ ꯀꯩꯀꯥꯗ ꯋꯥꯏ ꯑꯃꯨꯛ ꯇꯩꯊꯣꯛꯄꯤꯕ ꯍꯧꯖꯤꯛ ꯅꯨꯃꯤꯗꯥꯡ ꯋꯥꯏꯔꯝ ꯑꯣꯏꯔꯛꯄꯩ ꯑꯩꯒꯤ ꯂꯥꯏꯙꯨꯛ ꯊꯥꯔꯝꯗꯥꯏ ꯑꯣꯏꯕꯒꯤ ꯀꯣ ꯃꯥꯁꯨ ꯊꯕꯛ ꯀꯩꯀꯥ ꯇꯧꯔꯤ ꯑꯗꯨꯗꯨꯒꯤ ꯑꯩꯅ
ꯋꯥꯔꯦꯅ ꯑꯩꯁꯨ ꯉꯥꯛꯇꯪ ꯍꯤꯞꯄ ꯑꯗꯣ ꯃꯥꯁꯨ ꯂꯥꯏꯗꯨꯛ ꯊꯥ ꯅꯕꯒꯤ ꯀꯣꯜ ꯂꯤꯛ ꯑꯃꯨꯛ ꯐꯦꯡꯕ ꯆꯠꯈ꯭ꯔꯤ ꯑꯩꯒꯤ ꯏꯆꯥꯅꯨꯄꯤꯗꯣ
ꯑꯣ ꯌꯥꯝ ꯐꯥꯏꯀꯣ ꯃꯤꯗꯤ
ꯎꯝ ꯑꯗꯨ ꯃꯥ ꯂꯥꯏ ꯗꯨꯛ ꯊꯥꯕ ꯂꯣꯏꯔꯒ ꯑꯩꯅ ꯆꯥꯛ ꯊꯣꯡꯕꯤꯔꯗꯣꯏꯅꯦ ꯑꯗꯨꯒ ꯃꯥ ꯂꯥꯏꯔꯤꯛ ꯄꯥꯍꯜꯂꯅꯤ
ꯑꯌꯥ
ꯄꯤ ꯍꯥꯏꯕꯁꯤꯗꯤꯀꯣ ꯌꯨꯝꯒꯤ ꯊꯕꯛ ꯏꯪꯈꯥꯡ ꯃꯇꯦꯡ ꯄꯥꯡꯍꯟꯗꯕ ꯌꯥꯗꯦ ꯍꯧꯖꯤꯛꯇꯒꯤ ꯍꯧꯅ ꯌꯨꯝꯒꯤ ꯊꯕꯛ ꯏꯪꯈꯥꯡ ꯃꯇꯦꯡ ꯄꯥꯡꯍꯜꯍꯧꯔꯗꯤ ꯍꯌꯦꯡ ꯃꯃꯥꯒꯤ ꯑꯋꯥꯕꯗꯣ ꯈꯪꯗꯣꯏꯅꯦꯕ
ꯍꯣꯏ ꯍꯣꯏ ꯈꯪꯗꯣꯏꯅꯦ ꯈꯪꯗꯣꯏꯅꯦ ꯀꯩ ꯈꯪꯪꯂꯣꯏꯗꯣꯏꯅꯣ ꯃꯣꯏꯁꯨ
ꯑꯗꯨꯗꯨꯒꯤ ꯑꯩꯅ ꯃꯣꯏꯁꯨ ꯑꯩꯒꯤ ꯊꯕꯛ ꯃꯇꯦꯡ ꯈꯔ ꯈꯔ ꯄꯥꯡꯍꯜꯂꯤꯅꯦ ꯌꯥꯝꯅꯗꯤ ꯅꯠꯇꯦ ꯃꯥꯁꯨ ꯀ꯭ꯂꯥꯁ ꯆꯠꯄꯒꯤ ꯋꯥꯕꯒꯤꯀꯣ ꯑꯩꯅ ꯆꯥ ꯀꯩꯀꯥ ꯄꯤꯊꯛ ꯄꯤꯊꯛꯄ ꯂꯣꯏꯔꯦ ꯄꯤꯊꯛꯄ ꯂꯣꯏꯔꯒ ꯑꯩꯅ ꯋꯥꯏꯔꯝ ꯁꯤꯠꯆꯜꯂꯣ ꯑꯗꯨꯗꯣ ꯍꯥꯏꯔꯒ ꯁꯤꯠꯆꯟꯍꯜꯂ ꯈꯣꯠꯂꯒ ꯂꯣꯏꯁꯤꯜꯂꯒ
ꯍꯣꯏ ꯍꯣꯏ ꯇꯣꯂꯣꯞ ꯆꯥꯕ ꯃꯇꯝꯗ ꯑꯗꯨꯝ ꯑꯩꯈꯣꯏꯁꯨ ꯄꯥꯝꯕꯤꯔꯝꯒꯦ
ꯍꯣꯏ ꯍꯣꯏ ꯄꯥꯡꯕꯤꯔꯣ ꯄꯥꯡꯕꯤꯔꯣ ꯍꯦꯟꯅꯕꯨ ꯅꯨꯡꯁꯤꯕꯤꯕꯁꯤꯅ ꯍꯦꯟꯅ ꯄꯦꯜꯂꯦꯗ ꯑꯩꯗꯤ ꯃꯇꯦꯡ ꯄꯥꯡꯗ꯭ꯔꯁꯨ ꯄꯩꯁꯥ ꯑꯣꯏꯅ ꯄꯥꯡꯕ ꯉꯝꯗ꯭ꯔꯁꯨ ꯋꯥꯍꯩ ꯅꯪꯒꯤ ꯋꯥꯍꯩꯗꯨꯅ ꯍꯦꯟꯅ ꯄꯦꯟꯕ ꯑꯣꯏꯌꯦꯕ
ꯋꯥꯍꯩꯗꯤ ꯄꯤꯗ꯭ꯔꯤꯉꯩꯗ ꯑꯩꯈꯣꯏ ꯄꯤꯒꯦ ꯍꯥꯏꯕꯅ ꯏꯀꯥꯏꯔꯛꯈ꯭ꯔꯦꯍꯦ
ꯑꯩ ꯅꯪꯅ ꯍꯥꯏꯕꯅ ꯍꯦꯟꯅ ꯄꯦꯟꯖꯈ꯭ꯔꯦ ꯑꯩꯗꯤ ꯅꯣꯡꯃ ꯂꯥꯛꯑꯣ ꯑꯩꯒꯤ ꯌꯨꯝꯗ ꯍꯦꯟꯖꯥꯡ ꯑꯍꯥꯎꯕ ꯊꯣꯡꯉꯒ ꯆꯥꯁꯦ
ꯍꯣꯏ ꯍꯣꯏ ꯂꯥꯛꯀꯦ ꯂꯥꯛꯀꯦ ꯅꯣꯡꯃꯅ ꯀꯣꯏꯔꯛꯑꯒꯦ ꯌꯥꯏ